ꯎꯝ ꯇꯁ ꯍꯣꯏ ꯄꯥꯏ ꯇꯥꯏ ꯅꯋꯥ ꯁꯤ ꯀꯩꯅꯣ ꯃꯌꯥꯝꯁꯦ ꯌꯥꯝ ꯂꯥꯡꯉꯦ ꯃꯁꯤ ꯀꯩꯗꯧꯔꯤꯅꯣ ꯈꯪꯗꯦ
ꯑꯩꯒꯤꯁꯨ
ꯑꯩꯒꯤ ꯕꯦꯛꯒ꯭ꯔꯥꯎꯟ ꯁꯥꯎꯟ ꯈꯔꯁꯨ ꯇꯥꯕ꯭ꯔꯥ
ꯇꯥꯗꯦ ꯑꯩꯒꯤ ꯇꯥꯕ꯭ꯔꯥ
ꯎꯝ ꯑꯣ ꯀꯦꯅꯣ
ꯇ
ꯏꯀꯣꯒꯨꯝꯕ ꯈꯔ ꯇꯧꯋꯦ
ꯑꯗꯨꯗꯤ ꯑꯩꯒꯤ ꯀꯔꯤꯒꯤ ꯑꯣꯏꯔꯝꯃꯤ ꯏꯀꯣ ꯇꯥꯔꯗꯤ ꯃꯤ ꯑꯇꯩꯒꯤ ꯃꯈꯣꯟꯔꯣ
ꯏꯀꯣ ꯅꯪꯒꯤ ꯑ ꯀꯥꯒꯦ ꯏꯀꯣ ꯍꯥꯏꯗꯣꯏꯅꯦ ꯀ ꯑꯦꯔꯄꯤꯁ ꯀꯨꯝꯕ
ꯌꯥꯝ ꯂꯥꯡꯉꯦ ꯃꯣꯏꯁꯦ ꯀꯔꯤ ꯏꯌꯥꯔꯄꯤꯁ ꯂꯩꯇꯦ ꯑꯩ ꯀꯔꯄꯤꯤꯁ ꯂꯩꯅꯕ ꯄꯩꯁꯥ ꯂꯩꯇꯦ
ꯑꯩꯒꯤ ꯑꯦ ꯄꯁ ꯑꯩꯅ ꯑꯦ ꯄꯤꯁ ꯍꯥꯞꯄꯒꯦ ꯎꯝ ꯑꯩꯒꯤ ꯕꯦꯛꯒ꯭ꯔꯥꯎꯟ ꯁꯥꯎꯟꯗꯨꯗ ꯃꯌꯥꯝ ꯂꯥꯡꯉꯦꯕꯀꯣ ꯑꯣ ꯑꯩ ꯑꯦꯕꯤꯠ ꯍꯥꯞꯄꯒꯦ ꯈꯔ ꯐꯥꯔꯦ ꯅꯪ ꯏꯕꯔꯍꯤꯂꯣꯏꯗ꯭ꯔꯤ
ꯅꯪ ꯋꯥꯔꯤ ꯑꯗꯨꯅꯣꯗ꯭ꯔꯤ ꯀꯩ ꯋꯥꯔꯤꯅꯣ
ꯉꯁꯥꯏꯒꯤ ꯋꯥꯔꯤꯗꯣ
ꯀꯩ ꯋꯥꯔꯤ ꯂꯩꯕꯅꯤ
ꯌꯨꯝꯊꯪꯅꯕꯒꯤ ꯏꯟꯁꯥꯡ ꯃꯅꯝꯒꯤ ꯋꯥꯔꯤꯗꯣ ꯃꯥꯜꯂꯦ
ꯑꯣ ꯂꯣꯏꯔꯤꯗꯨꯅ ꯃꯅꯝꯗꯣ ꯅꯝꯃꯛꯄꯒꯤ ꯆꯥꯛ ꯂꯥꯈꯠꯂꯦ ꯑꯗꯨꯒꯤ ꯑꯃꯨꯛ ꯆꯥꯔꯦ ꯆꯥꯔꯤꯉꯩꯗ ꯑꯃꯨꯛ ꯊꯤ ꯐꯥꯏꯅꯔꯛꯑꯦ ꯑꯗꯨꯒꯤ ꯐꯥꯏꯗꯣꯛꯈ꯭ꯔꯦ ꯑꯗꯨꯒ ꯃꯣꯠꯂ ꯑꯃ ꯑꯅꯤ ꯉꯥꯏꯍꯥꯛ ꯂꯩꯔꯗꯤ ꯍꯟꯗꯛꯁꯦ ꯄꯨꯛ ꯌꯥꯝ ꯅꯨꯡꯉꯥꯏꯇꯦꯕ ꯊꯤ ꯑꯗꯨꯝ ꯐꯩꯗꯩ
ꯑꯗꯣ ꯑꯩ ꯀꯩꯅꯣꯝ ꯍꯥꯏꯒꯦ ꯑꯩ ꯑꯩ ꯊꯕꯛ ꯇꯧꯃꯤꯟꯅꯕꯁꯤꯡꯗꯣ
ꯎꯝ
ꯐꯣꯔꯃꯦꯂꯤꯇꯤꯗ ꯆꯠꯄ ꯃꯌꯥꯝ ꯌꯥꯎꯋꯦ ꯀꯃꯥꯏꯅ ꯇꯧꯕꯖꯥꯠꯅꯣ ꯅꯪꯒꯤ ꯊꯕꯛꯇꯨꯗꯁꯨ ꯑꯗꯨꯒꯨꯝꯕ ꯃꯤ ꯊꯦꯡꯅꯕ꯭ꯔꯣ
ꯍꯥꯏꯗꯤ
ꯐꯣꯔꯃꯦꯂꯤꯇꯤ ꯑꯣꯏꯅ ꯋꯥꯉꯥꯡꯗꯣ
ꯑꯝ ꯀꯩꯩꯅꯧꯔꯒꯦ ꯊꯕꯛ ꯍꯥꯏꯗꯤ ꯑꯩꯅ ꯏꯪꯀꯥꯜ ꯆꯠꯄ ꯃꯐꯝꯗꯣ
ꯄꯒ꯭ꯔꯦ ꯁꯛꯠꯇꯕ
ꯀꯩꯅ ꯅ ꯀꯔꯅꯁꯨꯨꯈ꯭ꯔꯥ ꯎꯁꯤ ꯀꯔꯟꯁꯨꯨꯀ꯭ꯔꯥꯒꯩ ꯑꯩ ꯒ꯭ꯌꯥꯟ ꯄꯥꯔꯦꯅ ꯍꯥꯏꯔꯤꯁꯦ ꯊꯥꯔꯛꯑꯣꯅꯦ ꯀꯔꯤ ꯍꯥꯏꯕꯅꯣ ꯑꯩ ꯒ꯭ꯌꯥꯟ ꯇꯥꯗꯦ
ꯀꯣꯛꯁꯦ ꯑꯉꯥꯡ ꯈꯔ ꯑꯣꯏꯕꯒꯤ
ꯍꯣꯏꯅꯦ ꯈꯔ ꯑꯉꯥꯡ ꯑꯣꯏꯕꯒꯤ ꯈꯪꯗ꯭ꯔꯦ ꯑꯗꯣ ꯀꯔꯤꯗꯨꯣꯅꯪ ꯍꯥꯏꯅꯤꯡꯉꯤꯗꯣ ꯍꯥꯏꯔꯛꯑꯣ ꯃꯦꯁꯦꯖꯇ ꯍꯥꯢꯔꯛꯑꯣꯗꯅ
ꯅꯃꯥꯟꯅꯕꯤꯁꯤꯡ
ꯂꯩ ꯃꯅꯨꯡꯗ ꯈꯔꯅ ꯇꯧꯒꯦꯅ ꯇꯧꯍꯧꯔꯤ ꯃꯥꯅ ꯐꯣꯟ ꯌꯦꯡꯉꯒ ꯗ꯭ꯔꯃꯥ ꯅꯠꯇꯦ ꯗ꯭ꯔꯃꯥꯅꯠꯇ ꯍꯔꯦꯜꯁꯤ ꯌꯦꯡꯉꯒ ꯇꯨꯝꯍꯧꯔꯤ ꯁꯤꯁꯨ ꯉꯁꯤꯗꯤ ꯉꯟꯅ ꯇꯨꯝꯃꯒ ꯍꯌꯦꯡꯁꯦ ꯍꯩꯁꯤꯡꯄꯣꯠ ꯆꯠꯇꯣꯏꯅꯦ ꯇꯥꯕ꯭ꯔꯣ ꯑꯣ ꯍꯥꯏꯁꯦ ꯄꯣꯠ ꯂꯩꯕ꯭ꯔꯣ ꯍꯥꯏꯁꯦ ꯍꯣꯏ ꯍꯌꯦꯡ ꯂꯩꯌꯦ
ꯀꯅꯥꯒꯤꯅꯣ ꯅꯃꯥꯟꯕꯤꯒꯤ ꯑꯣꯏꯗꯣꯏꯔꯥ ꯍꯥꯥ ꯃꯥꯟꯅꯕꯤꯒꯤꯔꯣ
ꯑ ꯏꯃꯥꯟꯅꯕꯤꯒꯤ ꯑꯩꯈꯣꯏ ꯁꯦꯀꯦꯟꯗꯔꯤꯗ ꯇꯥꯃꯤꯟꯅꯔꯛꯄ
ꯑꯣ ꯀꯅꯥ
ꯈꯪꯉꯣꯏꯗ ꯃꯩꯇꯩꯅꯦ ꯃꯩꯇꯩ ꯅꯨꯄꯤꯅꯦ
ꯑꯗꯨꯗꯅꯦ ꯅꯍꯥꯟ ꯑꯩꯒ ꯑꯩꯁꯨ ꯈꯪꯕ ꯅꯨꯄꯤꯗ ꯑꯣꯏꯕ꯭ꯔꯥꯅ ꯈꯟꯕ
ꯑ ꯅꯠꯇꯦ ꯅꯠꯇꯦ ꯑꯗꯨ ꯅꯨꯄꯤꯗꯤ ꯑꯗꯨ ꯅꯨꯄꯤꯁꯨ ꯀꯨꯏꯔꯔꯣꯏ ꯅꯍꯥꯟꯗꯣ ꯃꯥꯒꯤ ꯅꯨꯄꯥꯗꯣ ꯑꯦꯛꯁꯤꯗꯦꯟ ꯊꯣꯛꯑꯦ ꯈꯪꯕ꯭ꯔꯥ
ꯅꯠꯇꯦ ꯑꯗꯨ ꯅꯨꯄꯥꯗꯨꯒ ꯑꯗꯨꯝ ꯀꯣꯏꯅꯔꯤꯕꯣ ꯍꯧꯖꯤꯛ ꯐꯥꯎꯕ
ꯍꯣꯏ ꯀꯣꯏꯅꯔꯤꯌꯦ ꯃꯕꯥꯅꯤꯗꯤ ꯑꯗꯨꯝ ꯊꯨꯡꯅꯔꯅꯤ ꯐꯖꯕꯅꯦ ꯉꯥꯎꯔꯒ ꯐꯤꯒꯔꯁꯨ ꯑꯗꯨꯝ ꯌꯥꯝ ꯄꯣꯁ ꯇꯥꯕꯅꯦ
ꯎꯝ
ꯑꯗꯣ ꯅꯍꯥꯟꯗꯣ ꯑꯗꯨ ꯃꯥꯗꯣ ꯑꯦꯛꯁꯤꯗꯦꯟ ꯊꯣꯛꯑꯦ ꯈꯪꯕ꯭ꯔ ꯅꯪ
ꯈꯪ
ꯑꯦꯛꯁꯤꯗꯦꯟ ꯀꯨꯏꯗ꯭ꯔꯤ ꯃꯃꯥꯡ ꯊꯥꯗꯔꯥ ꯑꯣꯏꯔꯝꯅꯦ ꯎꯝ ꯑꯗ
ꯑꯦꯄ꯭ꯔꯤꯜ ꯃꯦ ꯑꯦꯄ꯭ꯔꯤꯜ ꯑꯦꯄ꯭ꯔꯤꯜꯗ ꯑꯣꯏꯔꯝꯅꯤ ꯀꯩꯅꯣꯒꯤ
ꯑꯣ
ꯃꯥꯗꯣ ꯕꯥꯏꯛ ꯊꯥꯎꯔꯒ ꯂꯥꯛꯄꯗ ꯃꯣꯏ ꯀꯥꯔꯁꯤꯅ ꯊꯣꯃꯛꯑꯦꯔꯥ ꯀꯩꯅꯣꯝ ꯍꯥꯏꯕꯅꯦꯕ
ꯌꯥꯝ ꯀꯨꯏꯅ ꯍꯣꯁꯄꯤꯇꯥꯂꯥꯏꯁ ꯇꯧꯕꯅꯦ ꯑꯗꯣ ꯃꯥ ꯏꯃꯥꯟꯅꯕꯤꯗꯣ ꯃꯥꯒꯤ ꯑꯥ ꯀꯣꯂꯦꯖ ꯀꯩꯀꯥꯁꯨ ꯆꯠꯇꯕꯤꯗꯀꯣ ꯃꯥ ꯍꯣꯁꯄꯤꯇꯥꯜꯗ ꯑꯗꯨꯝ ꯁꯪꯉꯒ ꯂꯩꯕꯅꯦꯕ ꯁꯤ ꯌꯥꯝ ꯅꯨꯡꯁꯤꯕꯅꯦ ꯃꯥꯏ ꯅꯨꯄꯥꯗꯣ ꯃꯃꯥꯒꯥꯁꯦ ꯄꯣꯝꯈꯠꯂꯒ ꯃꯈꯨꯠ ꯀꯩꯀꯥꯁꯦ ꯋꯥ ꯉꯥꯡ ꯌꯥꯗꯕꯤꯀꯣ ꯍꯣꯁꯄꯤꯇꯥꯂꯥꯏꯁ ꯑꯗꯨꯝ ꯇꯧꯔꯒ ꯑꯃ ꯑ ꯑꯗꯨꯝ ꯆꯠꯄꯅꯦ ꯁꯦꯕꯥ ꯀꯩꯀꯥ ꯇꯧꯔꯒ ꯍꯟꯗꯛꯇꯤ ꯐꯥꯔꯦꯗ ꯑꯗꯣ ꯑꯩꯅ ꯍꯥꯏꯕ ꯅꯪꯗꯣ ꯅꯣꯏ ꯌꯨꯝꯗꯒꯤ ꯂꯥꯛꯄꯗꯣ ꯀꯃꯥꯏꯅ ꯍꯥꯏꯔꯒ ꯆꯠꯄꯅꯣ ꯍꯥꯏꯔꯒ
ꯑꯗꯨꯅꯦ ꯑꯗꯨ
ꯅꯣꯏ ꯃꯥꯥꯗꯣ ꯈꯪꯉꯦ ꯍꯥꯏꯕꯅꯦꯕꯀꯣ ꯑꯗꯨꯒꯤ ꯑꯗꯨꯝ ꯆꯥꯍꯜꯂꯦ ꯍꯥꯏꯌꯦꯕ ꯑꯗꯨ ꯀꯣꯂꯦꯖꯇꯤ ꯍꯥꯏꯔ ꯀꯣꯂꯦꯖꯇꯤ ꯂꯦꯞꯄꯦ ꯆꯠꯇ꯭ꯔꯦ ꯑꯗꯣ ꯑꯩꯅ ꯃꯣꯏ ꯅꯨꯄꯥꯒꯤ ꯏꯃꯨꯡꯁꯤꯡꯗꯤ ꯀꯩ ꯍꯥꯏꯒꯦ ꯍꯥꯏꯔꯒ ꯑꯁ ꯀꯩꯝ ꯍꯥꯏꯗꯦꯗ ꯑꯩ ꯌꯥꯝ ꯂꯨꯅ ꯇꯧꯕꯅꯦ ꯃꯣꯏ ꯃꯆꯥꯗꯧꯅ ꯑꯗꯨꯝ ꯌꯥꯝ ꯐꯖꯅ ꯂꯨꯅ ꯑꯗꯨꯝ ꯇꯧꯕꯤꯌꯦ ꯍꯥꯏ ꯑꯗꯣ ꯑꯦꯛꯁꯤꯗꯦꯟ ꯊꯣꯛ ꯄ ꯅꯨꯃꯤꯠꯇꯣ ꯃꯣꯏꯗꯣ ꯍꯣꯁꯄꯤ ꯇꯥꯜꯗ ꯂꯥꯛꯑꯒ ꯂꯣꯏ ꯀꯞꯄꯦꯌꯦ ꯃꯣꯏꯗꯣ ꯄꯝꯃꯒ
ꯎꯝ
ꯎꯝ ꯀꯩꯅꯣ ꯃꯕꯥꯅꯤꯒꯤ ꯔꯤꯜꯁꯁꯨ ꯁꯦꯝꯕꯅꯦ ꯌꯦꯡꯉꯣ ꯏꯟꯁꯇꯥꯒ꯭ꯔꯥꯝꯗ ꯂꯣ ꯋꯦꯁꯇ ꯑꯗꯨꯝ ꯑꯩꯅ ꯂꯩꯒꯅꯤꯔꯥ ꯀꯩꯅꯣꯝ ꯍꯥꯏꯕꯅꯦꯕ ꯍꯟꯗꯛꯇꯤ ꯑꯃꯨꯛ ꯐꯥꯎꯔꯦꯗ ꯑꯗꯨꯝ ꯐꯔꯛꯄ ꯃꯥꯜꯂꯦ ꯅꯨꯄꯥꯗꯨꯁꯨ
ꯏꯃꯨꯡꯗꯣ ꯅꯨꯄꯥ ꯑꯃꯇꯪ ꯑꯣꯏꯕꯒꯤ ꯃꯥꯂꯦ
ꯑꯣꯏꯔꯝꯃꯅꯤ
ꯃ ꯆꯦꯁꯤꯁꯨ ꯆꯣꯜꯣ ꯇꯧꯕꯅꯦꯕ ꯃꯣꯏ ꯃꯥ ꯅꯤꯡꯗ ꯂꯣꯏ ꯇꯨꯡꯍꯟꯕꯅꯦꯕ
ꯎꯝ ꯑꯁ ꯅꯪꯒꯤ ꯏꯌꯥꯔꯄꯤꯤꯁꯀꯤꯗꯣ ꯅꯛꯃꯟꯈ꯭ꯔꯦ ꯅꯪꯒꯤ ꯁꯣꯔ ꯃꯨꯛ ꯐꯣꯟ ꯇꯥꯏ ꯍ ꯑꯩꯅ ꯁꯨꯃꯥꯏꯅ ꯍꯥꯏꯕꯀꯣ ꯏꯃꯥꯟꯅꯕꯤꯗ ꯑ ꯅꯪꯗꯤ ꯂꯨꯍꯣꯡꯈꯤꯔꯣꯏꯗ꯭ꯔꯣꯅ ꯍꯥꯏꯕ ꯑꯗꯨꯒ ꯆꯍꯤ ꯃꯔꯤ ꯃꯉꯥ ꯂꯩꯔꯒ ꯇꯧꯔꯛꯑꯅꯤꯌꯦ ꯃꯥꯗꯣ ꯃꯌꯨꯝꯁꯨ ꯁꯥꯍꯧꯔꯤ ꯍꯥꯏꯕ ꯅꯨꯄꯥ ꯃꯌꯨꯝꯗꯣ ꯑꯗꯒꯤ ꯁꯔ ꯌꯥꯔꯣꯏ ꯁꯔ ꯑꯁ ꯀꯩꯅꯣ ꯃ ꯃꯤ ꯃꯈꯥ ꯌꯥꯝ ꯂꯥꯡꯉꯦ ꯀꯔꯤꯅꯣ ꯈꯪꯗꯦ
ꯇꯥꯗ ꯇꯥꯗ ꯀꯦ
ꯌꯥꯝ ꯂꯥꯡꯉꯦ ꯅꯍꯥꯟꯈꯩ ꯑꯗꯨꯃꯥꯏꯅ ꯂꯥꯡꯗꯕꯅꯦ
ꯀꯦꯞꯁꯤ
ꯎꯝ ꯎꯝ ꯆꯠꯂꯁꯦ ꯀꯩꯅꯣꯥꯟꯗꯤ ꯂꯣꯏ ꯁꯥꯒꯠ ꯐꯪꯕꯨ ꯐꯪꯈ꯭ꯔꯗꯤ ꯃꯤꯌꯥꯝ ꯂꯩꯔꯗꯤ ꯑꯗꯨꯝ ꯈꯔ ꯄꯥꯏꯔꯗꯤ ꯆꯠꯄ ꯌꯥꯔꯦ ꯑꯗꯣ ꯑꯁ ꯑꯩꯗꯤ ꯋꯥ ꯉꯥꯡꯕ ꯍꯩꯇꯦꯕ ꯅꯍꯥꯟꯁꯨ ꯑꯅꯤ ꯃꯥꯡꯉꯦ ꯑꯩꯒꯤ ꯏꯃꯥꯗꯨꯅ ꯂꯝꯥꯕꯤꯗꯣ ꯄꯥꯈꯠꯇꯕꯒꯤ ꯀꯅꯥꯗ ꯇꯧꯕ ꯅꯪꯅ
ꯉꯁꯥꯏ ꯌꯥꯔꯦ ꯌꯥꯔꯦ ꯔꯦ ꯀꯣꯅ ꯊꯥꯏꯅꯔꯁꯤ ꯁꯤ
ꯐꯔ ꯀꯅ ꯍꯥꯏꯅꯁꯦ ꯑꯗꯣ ꯁꯟꯗꯦꯗ ꯆꯥꯔꯖ ꯂꯥꯛꯑꯣꯅ ꯂꯥꯛꯑꯣ ꯍꯥꯏꯔꯣ
ꯀꯪꯊꯤ
ꯈꯪꯗꯦ ꯌꯦꯡꯉꯁꯦ ꯊꯕꯛ ꯂꯩꯕꯣ ꯏꯅꯥꯎꯄꯤꯤ ꯑꯗꯣ ꯎꯝ ꯆꯥꯖ ꯗꯣ ꯄꯨꯡꯅꯒ ꯂꯁꯄꯤ ꯀꯥꯏꯗ
ꯑꯣꯐ ꯇꯧꯕꯤꯌꯣ ꯑꯩ ꯏꯁꯥꯒꯤ ꯈꯣꯟꯖꯦꯜ ꯇꯥꯔ
ꯑꯩ ꯂꯥꯎꯠ ꯏꯁꯄꯤꯀꯔ ꯇꯧꯗꯦ ꯊꯥꯗꯦ ꯂꯥꯎꯠ ꯏꯁꯄꯤꯀꯔ ꯊꯥꯕꯁꯨ ꯌꯥꯗꯅ ꯑꯩꯅ ꯐꯨꯜ ꯕꯨꯂꯨꯝꯗ ꯍꯥꯞꯄꯩꯅꯦ
ꯑ
ꯀꯩꯅꯣ ꯆꯥꯔꯖꯇꯣ ꯆꯥꯔꯖ ꯑꯗꯣ ꯄꯨꯡ ꯍꯥꯏꯗꯤ ꯁꯟꯗꯦ ꯅꯨꯃꯤꯠꯇꯨ ꯀꯔꯤꯝ ꯂꯩꯅꯥꯇ꯭ꯔꯗꯤ ꯕꯥꯔꯣ ꯃꯈꯥꯏ ꯑꯃꯗ ꯑꯗꯨꯝ ꯂꯣꯏꯕꯅꯦ ꯑꯗꯨꯝ ꯑꯗꯨꯗꯨꯒ ꯅꯪꯅꯤꯡꯌꯦꯦ ꯅꯨꯡꯁꯥ ꯃꯔꯛ ꯅꯨꯡꯊꯤꯟꯗ ꯆꯠꯂꯗꯤ ꯌꯥꯝ ꯁꯥꯒꯅꯤ ꯈꯔ ꯅꯨꯡꯊꯤꯟ ꯑꯗꯨꯃꯥꯏꯅ ꯆꯠꯂꯣ
ꯍꯪ
ꯆꯪꯗꯦ ꯌꯦꯡꯉꯁꯤꯦ ꯃꯁꯨꯂꯥꯛ
ꯑꯗꯨ ꯃꯇ ꯂꯥꯛꯀꯅꯤ ꯍꯣꯏ ꯍꯥꯏꯗꯤ ꯑꯦꯝ ꯕꯤ ꯁꯤꯗ ꯆꯠꯄꯗꯣ ꯑꯣꯇꯣꯅ ꯑꯃꯨꯛ ꯆꯠꯄꯅꯤꯅ ꯄꯩꯁꯥ ꯇꯤꯡꯉꯦꯕ ꯁꯤ ꯕꯥꯁꯇꯗꯤ
ꯑꯦꯝ ꯕꯤ ꯁꯤꯗ ꯆꯠꯄꯗꯣꯊꯣꯡ ꯃꯊꯧ ꯃꯔꯝ ꯈꯪꯗꯦꯗ ꯑꯩꯈꯣꯏ ꯂꯣꯟ ꯅꯠꯇꯕꯅꯤꯅ ꯈꯪꯉꯦ ꯍꯥꯏꯔꯁꯨ
ꯎꯝ ꯍꯣꯏ ꯃꯩꯇꯩꯂꯣꯟ ꯉꯥꯡꯉꯁꯨꯀꯣ ꯑꯩꯈꯣꯏꯅ ꯀꯩꯅꯣ ꯇꯧꯕꯗꯣ ꯌꯥꯝꯅ ꯅꯨꯡꯉꯥꯏꯕꯗꯤ ꯑꯣꯏꯗꯦ ꯃꯩꯂꯣꯟꯗ ꯉꯥꯡꯕꯅꯤꯅ ꯋꯥꯔꯤ ꯁꯥ ꯑꯃ ꯑꯣꯏꯅ ꯋꯥꯔꯤ ꯏꯁꯄꯤꯀꯔ ꯀꯩꯀꯥ ꯇꯧꯔꯛꯄꯗꯣ ꯑꯗꯨ ꯅꯨꯡꯉꯥꯏꯇꯦꯕ
ꯑꯗꯨ ꯑꯗꯨ ꯅꯣꯏꯗꯤ ꯆꯥꯔꯖ ꯂꯥꯛꯑꯒ ꯃꯅꯤꯡꯗ ꯑꯗꯨꯝ ꯐꯝꯕ꯭ꯔꯣ
ꯑꯁ ꯀꯥꯏ ꯀꯒꯤꯅꯣ ꯃꯃꯥꯡꯗ ꯑꯗꯨꯝ ꯐꯪꯉꯦ ꯀꯥꯏꯔꯦ ꯃꯅꯤꯡ ꯅꯎ ꯃꯅꯤꯡ ꯐꯝꯃꯗꯤ ꯎꯕꯅꯤ ꯍꯦꯛ ꯂꯥꯞꯄꯒꯀꯣ ꯃꯃꯥꯗ ꯐꯪ ꯍꯥꯏꯖꯅꯤ ꯅꯍꯥꯟ
ꯃꯃꯥꯡ ꯃꯃꯥꯡꯗ ꯂꯥꯛꯑꯣ ꯇꯤꯀꯥꯟꯈꯣꯏ ꯐꯝꯕ ꯃꯅꯤꯡꯗꯨꯗ ꯐꯣꯔꯠ ꯄꯦꯟꯁꯇꯨꯗ ꯑꯗꯨꯝ ꯂꯥꯛꯑꯣ
ꯗꯤꯀꯥ ꯐꯝꯃꯦꯗꯅ ꯑꯗꯨꯒ ꯍꯦꯛ ꯃꯈꯥꯗ ꯆꯤꯌꯔ ꯍꯥꯞꯄꯗꯣ ꯑꯗꯨꯗ ꯅꯍꯥꯟ ꯐꯝꯃꯤꯅꯦ ꯏꯕꯥꯅꯤ ꯏꯃꯥꯟꯅꯕꯤ ꯏꯕꯥꯅꯤ ꯑꯁ ꯂꯣꯏꯔꯦ
ꯀꯝꯐꯣꯔꯇꯦꯕꯜ
ꯀꯩꯅꯣ ꯅꯨꯃꯤꯠꯇ ꯐꯥꯗꯔꯁꯗꯦ ꯐꯥꯗꯔꯁꯗꯦ ꯅꯨꯃꯤꯠ ꯇꯔꯥ
ꯑꯣ
ꯑꯣꯏꯔꯝꯅꯤ ꯍꯣꯏ ꯑꯁ ꯃꯥꯗꯣ ꯏꯁꯄꯤꯀꯔꯗꯣ ꯄꯨꯡ ꯑꯃ ꯍꯦꯟꯅ ꯋꯥꯔꯤ ꯉꯥꯡꯉꯦꯕ ꯏꯁꯄꯤꯀꯔꯗꯣ ꯑꯗꯨꯒꯤ ꯑꯁ ꯇꯨꯝ ꯅꯤꯡꯕꯁꯦ ꯈꯪꯕ꯭ꯔꯥ ꯃꯃꯥꯡꯗꯁꯨ ꯑꯃꯨꯛ ꯐꯝꯖꯤꯜꯂꯦ
ꯑꯣꯏꯒꯗ
ꯆꯤꯌꯔꯗ ꯑꯃꯨꯛ ꯐꯝꯃꯦ ꯑꯗꯨꯒ ꯃꯃꯥꯡ ꯍꯥꯏꯔꯁꯨ ꯑꯃꯨꯛ ꯀꯩꯅꯣꯗ ꯁꯥꯏꯠꯇ ꯑꯃꯨꯛ ꯐꯝꯕꯅꯤꯅ
ꯕꯦꯟꯁꯇ ꯄꯥꯝꯕꯗꯤ ꯈꯔ ꯀꯝꯐꯣꯔꯇꯦꯕꯜ ꯑꯣꯏꯒꯅꯦꯕ ꯃꯤ ꯃꯔꯛ
ꯍꯣꯏ ꯚꯦꯟꯁꯇ ꯐꯝꯃꯗꯤ ꯃꯅꯤꯡꯗ ꯈꯔ ꯎꯕꯅꯤꯅꯀꯣ ꯀꯦꯞ ꯈꯟꯗꯒ ꯃꯃꯥꯡꯗ ꯆꯦꯌꯔꯗꯣ ꯁꯨꯃꯥꯏꯅ ꯐꯦꯁ ꯇꯧꯕꯅꯤꯅ ꯃꯤ ꯂꯣꯏ ꯎꯔꯦ
ꯑꯩ ꯑꯩꯗꯤ ꯑꯗꯨ ꯅꯨꯃꯤꯠꯇ ꯂꯥꯛꯇꯦ ꯑꯩꯗꯤ ꯑꯩ ꯈꯪꯉꯦꯕ ꯀꯁꯇꯔꯒꯤ ꯅꯨꯃꯤꯠ ꯅꯠꯇ꯭ꯔꯗꯤ ꯀꯁꯇꯔꯅ ꯐꯤꯇꯔ ꯇꯧꯗ꯭ꯔꯗꯤ ꯑꯩ ꯆꯠꯇꯦ
ꯐꯁ ꯅꯪꯗꯦ
ꯁ ꯍꯡꯗꯦ
ꯅꯍꯥꯟ ꯅꯍꯥꯟ ꯁꯟꯗꯦꯗ ꯆꯠꯄ꯭ꯔꯥ ꯑꯗꯨꯗꯤ ꯑꯃ ꯕꯤ ꯕꯤ ꯑꯦꯁ ꯂꯥꯁ ꯗꯦꯒꯤꯗꯣ
ꯑꯧ ꯐꯗꯦꯍꯦ ꯑꯩ ꯂꯥꯛꯑꯦ ꯑꯗꯨꯗꯤ ꯏꯁ ꯑꯩ ꯂꯛꯢꯗꯨꯗꯤ ꯊꯕꯛ ꯃꯁꯤ ꯀꯣꯛ ꯀꯣꯛ ꯀꯩꯅꯣꯝ ꯇꯧꯔꯦꯀꯣ ꯃꯁꯤꯒꯤ ꯀꯣꯛꯁꯦ ꯀꯩꯅꯣꯝ ꯇꯧꯔꯦꯀꯣ
ꯑꯥ ꯀꯣꯛ ꯌꯥꯗ꯭ꯔꯦ ꯀꯣꯛ ꯕꯦꯔꯥ ꯆꯠꯂꯦ
ꯄꯤꯔꯨꯛ ꯄꯦꯔꯇꯨ ꯆꯥꯔꯗꯤ ꯐꯥꯕꯅꯦ ꯕ꯭ꯔꯦꯟ ꯐꯨꯗꯅꯦ ꯍꯥꯏꯅꯕꯅꯦ
ꯂꯩꯇꯦ ꯅꯪ ꯏꯔꯣꯏꯕ ꯍꯩꯕ꯭ꯔꯥ ꯈꯥ
ꯄꯤꯔꯨꯞꯇꯣ ꯈꯪꯗꯕꯣ
ꯄꯦꯔꯨꯛ
ꯎꯝ
ꯕꯦꯔꯣꯞ ꯍꯥꯏꯔꯣ